ꯍꯜꯂꯣ ꯇꯥꯕ꯭ꯔꯣ ꯇꯥꯕ꯭ꯔꯣ ꯑꯣ ꯑꯗꯨꯝ ꯂꯩꯌꯦꯦ ꯅꯪꯗꯤ ꯎꯝ
ꯑ ꯇꯀ ꯇꯨꯄ ꯂꯣꯏꯌꯦꯦꯒꯌꯦꯦ ꯇꯀ ꯇ ꯂꯄ ꯂꯣꯏꯔꯒ ꯂꯩꯌꯦ
ꯑꯣ ꯑꯣ ꯐꯖꯅ ꯆꯥꯏꯔꯕ꯭ꯔꯣ
ꯍꯣꯏ ꯐꯖꯅ ꯆꯥꯔꯦ
ꯍꯣꯏ ꯀꯔꯦꯛ ꯏꯟꯁꯥꯡ ꯄꯤꯕ꯭ꯔꯥ
ꯎꯝ ꯉꯁꯤꯗꯤ ꯑꯩꯈꯣꯏꯗꯣ ꯀꯥꯡꯁꯩ ꯊꯣꯡꯉꯒ ꯑꯦꯔꯣꯝꯕ ꯇꯧꯔꯒ ꯆꯥꯏꯑꯦ
ꯑꯗꯤ ꯍꯥꯏꯅꯤꯀꯣ ꯍ ꯉꯁꯤ ꯀ꯭ꯂꯥꯁ ꯆꯠꯄ꯭ꯔ
ꯉꯁꯤ ꯀꯔꯤ ꯀꯔꯤ ꯇꯧꯕ꯭ꯔꯥ ꯅꯪ
ꯑ ꯍꯂꯅ ꯃꯥꯂꯦ ꯏꯟꯅꯅ ꯄꯁꯤꯒ
ꯑ ꯀꯔꯤ ꯀꯔꯤ ꯇꯧꯕ꯭ꯔꯣ ꯅꯪ ꯑ ꯎ ꯅꯁꯤ ꯀ꯭ꯂꯥꯁ ꯆꯥꯛꯄ꯭ꯔꯥ ꯅꯪ
ꯑ ꯉꯁꯤꯔꯤ ꯀ ꯂꯥꯁ ꯆꯦ
ꯅꯨꯡꯉꯥꯏꯕ꯭ꯔꯥ ꯐꯁ
ꯍꯣꯏ ꯅꯨꯡꯉꯥꯏꯌꯦ
ꯑꯗꯨꯗꯤ ꯐꯔꯦꯦ
ꯍ ꯁꯤ ꯀ ꯀꯩ ꯊꯕꯛ ꯇꯧꯕ꯭ꯔꯥ
ꯑ ꯉꯁꯤ ꯕꯌꯨꯇꯤ ꯄꯥꯔꯂꯔ ꯆꯥꯏꯑꯦ ꯑꯗꯨꯒꯤ ꯑꯩꯒꯤ ꯑꯁꯥꯝꯗꯣ ꯀꯥꯞꯈ꯭ꯔꯦꯕ ꯑꯗꯨꯒꯤ ꯍ ꯑꯥ ꯀ ꯌꯨꯝꯗ ꯍꯜꯂꯛ ꯍꯜꯂꯛꯄ
ꯑꯣ ꯃꯤꯗꯤ ꯌꯥꯝ ꯐꯖꯔꯝꯒꯅꯤꯒ ꯁꯝꯀꯥꯂꯗꯤ ꯍꯇ ꯍꯔ ꯑ ꯎꯗꯕꯔ ꯔ
ꯑ ꯑꯩꯒꯤ ꯏꯅꯥꯅꯨꯄꯤꯗ ꯊꯥꯛꯈ꯭ꯔꯦ ꯌꯦꯡꯉꯣꯀꯣ
ꯍ ꯅꯅꯤꯔ ꯀꯦꯃ ꯑ ꯑꯣꯃ
ꯍꯥꯥ ꯅꯪꯒꯤ ꯐ ꯅꯪꯒꯤ ꯄꯤꯛꯆꯔꯁꯨ ꯊꯔꯑꯣ ꯀꯣꯣꯟ
ꯍꯅ ꯍꯥꯟꯅ ꯊꯔ ꯑ ꯅ ꯈꯥꯟꯅ ꯊꯔ ꯑꯣꯒ
ꯃ ꯎꯝ ꯉꯁꯤꯗꯤ ꯅꯣꯏ ꯃꯈꯜ ꯂꯍꯥꯟ ꯂꯣꯡ ꯇꯥꯕ꯭ꯔꯥ
ꯍꯥ
ꯅꯦ ꯏꯃꯀꯟ ꯑꯗꯨ ꯅꯅꯨꯡ ꯇꯥꯕꯅꯅꯨꯡ
ꯍꯣꯏ ꯂꯣꯟ ꯆꯨꯋꯦ
ꯑ ꯉꯁꯥꯏ ꯆꯨꯋꯦꯗ ꯑꯣꯏꯔꯁꯨ ꯌꯥꯝꯅ ꯁꯥꯏ
ꯑꯣ
ꯑꯁꯤꯗꯁꯨ ꯑꯥꯐꯇꯔꯅꯨꯟꯒꯤ ꯃꯇꯝꯗꯀꯣ ꯌꯥꯝ ꯁꯥꯏꯌꯦꯕ ꯎꯝ ꯅꯨꯡꯊꯪꯗꯤ ꯏꯪꯉꯦ ꯑꯗꯨꯒ ꯑꯃꯨꯛ ꯑꯣ ꯑꯐꯇꯔꯅꯨꯟ ꯇꯤ ꯑꯦꯝꯁ
ꯍ ꯅꯟ꯭ꯔꯦ ꯑꯩ ꯑꯩ ꯏꯔꯣꯃꯦ ꯁꯤꯕꯨ ꯃꯣꯏ ꯆꯥꯏꯗꯤ ꯈꯣꯏꯕꯤꯀꯣ ꯃꯣꯏ ꯐꯣꯟ ꯀꯣ ꯇꯧꯔꯗꯤ ꯃꯅꯤꯡ ꯂꯑꯣꯒꯤꯅꯤ ꯑꯗꯨꯃꯥꯏꯅ ꯇꯧꯒꯅꯤꯕ ꯃꯤ ꯑꯃ ꯇꯧꯔꯗꯤ ꯃꯣꯏꯗꯣꯏ ꯒ꯭ꯌꯥꯟ ꯇꯥꯔꯣꯏ ꯃꯣꯏꯗꯣ ꯐꯨꯠꯕꯣꯜꯗꯤ ꯄꯥꯛ ꯌꯦꯡꯗꯦꯕ ꯑꯗꯨ ꯇꯥꯏꯝꯗꯤ ꯐꯨꯜ ꯐꯦꯟꯁꯤ ꯃꯔꯥꯡ ꯃꯔꯥꯡꯛꯇ ꯈꯪꯛꯇꯅꯦ ꯑꯩꯗꯤ ꯑꯗꯨꯝ ꯁꯨꯀꯅꯤꯗꯤ ꯌꯦꯡꯖꯩꯦ
ꯑꯥ
ꯅꯪꯗꯤꯌꯦ
ꯍ ꯑꯇ ꯀꯗ ꯂꯥꯁ ꯗꯦꯗ ꯑꯏ ꯍꯧ
ꯅ
ꯂꯥꯁ ꯗꯦ ꯑꯩꯗꯤ ꯏꯟꯇꯔꯦꯁ ꯂꯩꯇꯦꯕ ꯑꯗꯨꯗꯤ ꯂꯥꯁ ꯗꯦ ꯈꯛꯇ ꯌꯦꯡꯒꯦ ꯐꯥꯏꯅꯦꯜ ꯗ ꯇ
ꯉ ꯑꯃ ꯃꯤ ꯂꯩꯅꯤꯕ
ꯑꯗꯨꯒꯤ ꯅꯨꯃꯤꯒꯗ ꯀꯔꯤꯕꯨ ꯁꯄꯣꯔꯠ ꯇꯒꯦꯁꯨꯁꯥꯏꯠ ꯇꯦ ꯃꯥ ꯀꯔꯤ ꯀꯟꯇ꯭ꯔꯤ ꯁꯄꯣꯠꯦ ꯆꯁꯦꯗ
ꯏꯟꯅ ꯀ ꯅꯝꯒ ꯅꯃꯒ ꯇꯩꯡꯒꯦ ꯇꯃꯒ
ꯍꯣꯏ ꯅꯪꯁꯨ ꯌꯦꯡꯕ ꯌꯦꯡꯉꯦꯀꯣ
ꯍ ꯌꯦꯒꯦ
ꯑ
ꯅꯥ ꯑꯦ ꯑꯗꯨꯝ ꯂꯩꯍꯦ ꯑꯩ ꯁꯥꯎꯔꯤꯉꯦ ꯑꯩ ꯌꯥꯝꯅ ꯄꯥꯝꯗ꯭ꯔꯦ ꯃꯣꯏꯕꯨ
ꯑꯥ
ꯃꯣꯏꯗꯣ ꯌꯥꯝꯟꯅ ꯁꯟꯅꯒꯜꯂꯦꯕ ꯃꯣꯏꯗꯣ ꯏꯅꯥꯎꯅꯨꯄꯤ ꯑꯍꯨꯝ ꯂꯩꯕ ꯑꯩꯅꯈꯣꯏꯅ ꯑꯍꯟꯒꯤ ꯑꯍꯅꯦꯕ ꯃꯗꯨꯒꯤ ꯑꯗꯨꯖ ꯑꯇꯩ ꯑꯣꯏꯔꯦ ꯇ ꯃꯣꯏꯗ ꯐꯨꯠꯕꯣꯜꯒꯤ ꯃꯔꯝ ꯈꯛꯇ ꯍꯥꯏꯌꯦ ꯑꯗꯨ ꯑꯣꯏꯔꯒ ꯑꯀꯤꯅꯤꯅ ꯍꯥꯜꯂꯅꯤ ꯍꯥꯏꯌꯦꯕ ꯆꯖꯤ ꯅꯔꯣꯟꯗꯥꯗꯣ ꯄꯁꯅꯤꯅ ꯅꯁꯤꯅꯦꯕ
ꯃꯣꯏꯗ ꯑꯦꯒꯦꯟꯁ ꯇꯧꯔꯒ ꯂꯩꯅꯤ ꯃꯥ ꯃꯥꯕꯨ ꯐꯦꯟꯁ ꯃꯤ ꯌꯥꯝ ꯂꯩꯔꯦ ꯐꯕꯒꯤ ꯑꯗꯨꯗ ꯑꯣꯏꯔꯒ ꯃꯤ ꯀꯝ ꯇ ꯐꯨꯠꯕꯜ ꯔꯁꯤ ꯂꯩꯗꯦ ꯃꯣꯏ
ꯑꯗꯨ ꯑꯗꯨꯗꯤ ꯗ꯭ꯔꯦꯁꯁꯤ ꯂꯩꯦꯕꯤꯑꯣꯔ ꯂꯩꯦꯔꯣ ꯍꯥꯏꯔꯣ ꯀ ꯌꯦꯡꯉ ꯍꯥꯏ
ꯍꯥꯏꯕꯤ ꯍꯥꯏꯏꯦ ꯃꯣꯏꯗ ꯕꯤꯛ ꯆꯦꯟꯁꯇ ꯇ ꯑꯣꯏꯗꯔꯁꯨ ꯖꯔꯁꯤ ꯌꯥꯝ ꯃꯐꯥꯎ ꯂꯩꯇ꯭ꯔꯦ ꯃꯣꯏ ꯂꯩꯣꯏꯅꯃꯛ
ꯍꯣꯏ
ꯑꯩꯒꯤꯁꯨ ꯂꯩꯇꯦꯗꯤ ꯦ ꯑꯩꯗꯤ ꯅ ꯌꯥꯝꯅ ꯏꯟꯇꯔꯦꯁ ꯂꯩ ꯍꯥꯏꯦ ꯅ ꯊꯔ ꯄꯔꯁꯟ ꯀꯔꯤꯒꯤ ꯅ ꯏ ꯈꯁꯦ ꯄꯁꯦ ꯀꯣꯟꯦ ꯐ ꯐꯁꯅꯦ ꯑ ꯀꯦꯂ ꯅꯪ ꯇꯣ ꯃꯤꯇꯗꯦ ꯐ
ꯍ ꯊꯔꯗ ꯑꯒꯟ ꯑꯣꯇꯦꯟꯗꯨꯗꯧꯔꯦ
ꯍ ꯍꯣ
ꯅꯨꯡꯉꯥꯏꯔꯤꯀꯣ ꯅꯪꯁꯨ
ꯑꯣ ꯍꯣꯏ ꯅꯨꯡꯉꯥꯏꯔꯦ ꯅꯪꯗꯤ ꯅꯪꯁꯨ ꯅꯨꯡꯉꯥꯏꯔꯦꯀꯣ
ꯍ ꯅꯨꯡꯉꯥꯏꯔꯤ
ꯑ ꯄꯨꯡ ꯀꯌꯥ ꯅ ꯑꯗꯨꯗꯤ ꯅꯍꯪ ꯄꯨꯡ ꯀꯌꯥꯗ ꯇꯨꯡꯒꯦꯔꯥ
ꯑꯦ ꯀꯗꯔꯥꯒꯨꯝꯗ ꯇꯦ
ꯑꯗꯨꯗꯤ ꯊꯤꯡꯉꯦꯀꯣ ꯑꯩꯗꯤ ꯅꯥꯏꯟ ꯊꯥꯔꯇꯤ ꯊꯒꯃ ꯇꯨꯃꯦ ꯎꯝ
ꯎ ꯅꯈꯣꯏꯒꯤ ꯀꯥꯗꯀꯣ ꯃꯤ ꯀꯌꯥ ꯂꯩꯕ꯭ꯔꯥ ꯎꯝ
ꯑꯩꯈꯣꯏꯒꯤ ꯔꯝꯗ ꯃꯤ ꯃꯤꯁꯤ ꯁꯛꯇꯅꯦ ꯃꯤꯁꯁꯦꯏ ꯅꯨꯨꯏ ꯇꯔꯨꯛ ꯂꯩ ꯌꯥꯝ ꯁꯥꯊꯤ ꯑꯃꯈꯛꯇꯤꯅꯦ ꯌꯥꯝꯗꯤ ꯆꯥꯎꯗꯣꯏꯗ ꯑꯗꯨꯝ ꯂꯩꯕꯗꯤ ꯌꯥꯗꯌꯦ ꯈꯔꯗꯤ ꯇꯥꯏꯠ ꯑꯣꯏꯌꯦ
ꯑꯥ ꯑꯗꯨꯁꯨ ꯅꯈꯣꯏꯗꯨ ꯕꯦꯠ ꯑꯃ ꯑꯃꯗ ꯄꯤꯕ꯭ꯔꯥ
ꯑ ꯕꯦꯠ ꯑꯃ ꯑꯃ ꯑ ꯑꯩꯈꯣꯏꯒꯤ ꯔꯨꯝꯗꯤ ꯇꯦꯕꯜ ꯑꯅꯤ ꯑꯅꯤ ꯑꯣꯀꯨꯄꯥꯏ ꯇꯧꯋꯦꯕ
ꯑꯣ ꯑꯗꯨꯗꯤ ꯅꯈꯣꯏꯗꯤ ꯂꯥꯏꯔꯛ ꯄꯥꯕꯁꯨ ꯔꯨꯝꯗ ꯄꯥꯒꯤꯅꯤꯀꯣ
ꯑ ꯑꯗꯨ ꯃꯄꯥꯟꯗ ꯄꯅꯤ ꯑꯦꯛꯖꯥꯝ ꯌꯥ ꯌꯥꯔꯗꯤ ꯏꯁꯇꯤꯌꯔ ꯀꯦꯁ ꯑꯗꯨꯝ ꯇꯦꯕꯜ ꯊꯥꯡꯗꯔꯒ ꯑꯗꯨꯝ ꯄꯥꯕꯁꯨ ꯂꯩꯑꯦ ꯀ꯭ꯂꯥꯁꯔꯨꯝꯗ ꯄꯥꯕ ꯅꯥꯟ ꯇꯧꯅꯏꯕꯈꯣꯗ
ꯍꯣꯇꯦꯜ ꯍꯣꯁꯇꯦꯜꯗ ꯀꯣ ꯃꯤ ꯇꯣꯇꯦꯜ ꯀꯌꯥ ꯂꯩꯕ꯭ꯔꯥ
ꯑꯩꯣꯏ ꯃꯤ ꯁꯦꯚꯦꯟꯇꯤ ꯐꯥꯏꯚ ꯒ ꯂꯩ ꯎꯝ
ꯍꯧꯖꯤꯛꯀꯥꯟꯗꯤ ꯅꯈꯣꯏꯅ ꯁꯤꯅꯤꯌꯔꯅꯤꯀꯣ ꯁꯤꯅꯤꯌꯔ ꯎꯝ ꯑꯗꯨ ꯑꯗꯨꯗꯤꯔꯤ ꯅꯈꯣꯏꯗꯤ ꯅꯈꯣꯏꯒꯒꯤ ꯎꯝ ꯔꯦꯁꯄꯦꯛꯁꯨ ꯈꯔ ꯔꯦꯁꯄꯦꯛ ꯌꯥꯝ ꯄꯤꯕꯅ ꯃꯥꯜꯂꯦꯀꯣ
ꯁꯦ ꯑꯩꯈꯣꯏꯗꯤ ꯑꯗꯨꯝ ꯑꯩꯈꯣꯏ ꯂꯩꯕ ꯅꯨꯡꯉꯥꯏꯅꯤꯡꯉꯥꯏ ꯇꯧꯕ ꯉꯥꯛꯇꯅꯤ ꯑꯩꯈꯣꯏꯅꯦ ꯍꯦꯅ ꯆ ꯊꯤꯔꯤꯅꯦ ꯑꯩꯈꯣꯏꯅꯦ
ꯎꯝ
ꯑꯩꯈꯣꯏꯗꯤ ꯆꯩꯔꯁꯨ ꯀꯝꯇ ꯇꯧꯗꯦ ꯑꯩꯈꯣꯏꯅꯁꯨ ꯍꯦꯟꯅ ꯁꯥꯊꯤꯕꯤꯅ ꯌꯥꯝꯅ ꯇꯧꯕ ꯉꯝꯗꯦ
ꯑ
ꯅꯪꯗꯤ ꯉꯔꯥꯡ ꯗꯣꯛꯇꯥꯔ ꯆꯠꯄ꯭ꯔꯥ
ꯆꯠꯗꯦ ꯍꯥꯏꯗꯤ ꯀꯣ ꯑꯣ ꯉꯂ ꯆꯪ ꯍꯥꯏꯥꯏꯕꯗꯣ ꯀꯅꯤꯅ ꯃ ꯆꯥꯔꯦ ꯍꯥꯠꯇꯨꯅꯤ ꯐꯖꯅ ꯍꯥꯇꯦ ꯀꯅꯦ
ꯅꯪꯒꯤ ꯊꯕꯛ ꯂꯩꯅꯃꯛꯣ ꯅꯪꯒꯤ ꯃꯩꯇꯩꯃꯤꯟꯅ ꯀꯣꯂꯥꯏ ꯑꯣꯏꯔꯝꯃꯤꯗꯨ ꯑꯣꯏꯗꯤ ꯐꯖꯅꯠꯇꯨꯃ ꯃꯔꯦꯅ
ꯍꯣꯏ ꯌꯥꯝ ꯆꯥꯏꯌꯦ ꯑꯗꯣ ꯐꯖ ꯏꯂꯦꯚꯦꯟ ꯑꯋꯥꯔꯁꯀꯨꯝꯕ ꯆꯨꯝꯃꯦꯕ ꯑꯗꯨꯒꯤ ꯑꯗꯨꯒꯤ ꯆꯔ ꯆꯥꯕꯁꯨꯐꯥꯎ ꯊꯤꯡꯉꯦꯕ
ꯑꯣ ꯅꯪ ꯀꯔꯤꯕꯩꯇ ꯃꯤꯟꯖꯒꯦ
ꯑꯣ ꯃꯤꯗꯨ ꯁꯥꯏꯄꯣꯖꯤꯠ ꯀꯋꯦ ꯁꯥꯏꯄꯣꯖꯤꯠ
ꯃꯗꯨꯗ ꯋꯦꯠ ꯒꯦꯟ ꯇꯧꯈꯤꯅꯤ ꯍꯥꯏꯕ꯭ꯔꯥ
ꯍꯣꯏ ꯑꯗꯨ ꯋꯦꯠꯇꯠꯇꯤ ꯎꯝ ꯇꯣꯛꯈ꯭ꯔꯦꯕ ꯖꯤꯌꯥ ꯍꯣꯡꯒꯣ
ꯎꯝ ꯃꯗꯨ ꯈꯛꯇꯔ ꯅꯪꯅ ꯆꯥꯔꯤꯗ
ꯍꯣꯏ
ꯑ ꯑꯩꯉꯣꯟꯗꯁꯨ ꯐꯣꯇꯣ ꯊꯥꯔꯛꯑꯣ ꯑꯩꯁꯨ ꯑꯦꯛꯖꯥꯝ ꯂꯩꯕ ꯆ ꯆꯥꯅꯤꯡꯉꯦ
ꯅꯪ ꯆꯕꯠꯇꯤ ꯂꯝꯔꯦ ꯄꯥꯕ ꯌꯥꯔꯃ
ꯑꯩ ꯍꯧꯜꯕꯤ ꯀꯗꯤꯠ ꯆꯥꯈꯤꯔꯣꯏ ꯑꯦꯛꯖꯥꯝ ꯂꯩꯔꯒ ꯆꯥꯏꯒꯦ ꯌꯨꯝ ꯂꯩꯃ ꯀꯥꯟꯗ ꯅꯠꯇ꯭ꯔꯗꯤ ꯑꯩ ꯑꯗꯨꯝ ꯌꯨꯝꯅ ꯂꯩꯔꯅꯤꯕ
ꯑꯣ ꯇꯨ ꯅꯤꯡꯝꯕꯗꯨꯀꯣꯁ
ꯎꯝ
ꯑꯣ ꯇꯨꯅꯤ ꯃꯗꯨ ꯁꯤꯔꯦꯕ ꯑꯗꯨꯗꯤ ꯃꯥꯅ ꯃꯈꯣꯏꯅ ꯍꯥꯏꯀꯣ ꯃꯣꯔꯅꯤꯡ ꯏꯚꯤꯅꯤꯡꯒꯨꯝꯕ ꯆꯥꯎꯋ ꯍꯥꯏꯌꯦꯀꯣ ꯑꯗꯨꯒ ꯃꯣꯔꯅꯤꯡꯡ ꯆꯕꯁꯨ ꯑꯐꯇꯔꯅꯨꯟꯒꯕ ꯌꯥꯝ ꯇꯨꯡꯅꯤꯅꯤ ꯎꯅꯔ ꯇꯨꯏ ꯑꯩꯁꯨ ꯏꯚꯅꯤꯡ ꯈꯛꯇ ꯆꯥꯏꯌꯦꯕ ꯑ ꯁꯣ ꯍꯌꯦꯡꯒꯤꯗꯃꯗ ꯆꯥꯕ꯭ꯔꯅꯤ ꯍꯥꯏꯗꯤ ꯐꯤꯐꯇꯤꯗ ꯀꯣ ꯑꯦꯝ ꯇꯣꯛꯑꯦꯕ ꯐꯤꯐꯇꯤꯒꯨꯝꯕ ꯀꯣ ꯔꯤꯁ ꯇꯧꯔꯦꯀ ꯑꯦꯝ ꯇ ꯏꯕ ꯅꯅꯥꯟꯁꯨ ꯑꯕꯨ ꯄꯔꯁꯅꯥ ꯇꯣꯕꯤꯣ
ꯣꯏ ꯀꯦꯝ ꯀ ꯇꯔ ꯇ
ꯕꯤꯔꯈꯤ
ꯍ ꯑꯥꯏ ꯊꯤꯡ ꯅꯅꯤ ꯑꯦ ꯎ ꯇꯣꯟꯦꯝꯕ ꯑꯗꯨ ꯁꯤꯔꯦꯕ ꯐꯤꯐꯇꯤ ꯀ ꯃꯀꯣ ꯏꯐꯇꯤ ꯀꯦꯖꯤ ꯀ
ꯅ ꯍꯧꯖꯤꯛ ꯀ ꯁꯨꯖꯥꯏꯁꯤ
ꯐꯣꯔꯇꯤ ꯐꯥꯏꯚ ꯐꯣꯔꯇꯤ ꯐꯥꯏꯚ ꯁꯨꯔꯦꯕ ꯂꯥꯁ ꯇꯥꯏꯝꯗꯤ ꯐꯣꯔꯇꯤ ꯇꯨ ꯐꯣꯔꯇꯤ ꯇꯨꯗ ꯂꯩꯑꯦꯕ ꯐꯥꯏꯚ ꯌꯔꯁꯀꯨꯝꯕ ꯐꯣꯔꯇꯤ ꯇꯨ ꯂꯩꯕ ꯍꯥꯏꯗꯤ ꯑꯗꯨꯒ ꯂꯥꯁ ꯌꯌꯥꯔꯗ ꯐꯇꯤ ꯐꯣꯔꯇꯤ ꯐꯣꯔꯇꯤ ꯐꯣꯔ ꯐꯣꯔꯇꯤ ꯐ ꯂꯥꯁꯔ ꯐꯣꯔꯇꯤ ꯐꯣꯔ ꯎꯝ ꯁꯤ ꯇꯣꯕꯗꯤꯀꯣ ꯁꯤꯀꯤ ꯃꯇꯝꯗ ꯐꯣꯔꯇꯤ ꯇꯨ ꯑꯃꯨꯒ ꯐꯣꯔꯇꯤ ꯇꯨ ꯑꯣꯏꯈ꯭ꯔꯦꯕ ꯑꯗꯨꯒ ꯍꯧꯨꯖꯤꯛꯀꯥꯟꯗꯤ ꯐꯣꯔꯇꯤ ꯐꯥꯏꯚ ꯑꯣꯏꯈ꯭ꯔꯦ ꯍꯥꯏꯅꯤ
ꯑꯥ
ꯎꯝ
ꯑꯦ ꯎꯋꯦꯗꯒꯦꯦꯟꯟꯅꯤꯡ ꯄꯔꯁꯅꯦꯜ ꯇꯧꯤꯦ
ꯍꯣꯏ ꯇꯕꯤ ꯑꯣ
ꯍ
ꯅꯪ ꯅꯪꯒꯤ ꯍꯋꯦꯠꯇꯤ ꯀꯌꯥꯦꯜꯦꯕ꯭ꯔꯥ
ꯁꯁꯇꯤ ꯂꯩꯌꯦꯕ ꯑꯩꯗꯣ ꯑꯩꯣ ꯑꯩꯗꯣ ꯐꯇꯤ ꯑꯩꯗꯤ ꯐꯤꯇꯤ ꯐꯣꯔ ꯐꯤꯇꯤ ꯐꯥꯏꯚ ꯔ ꯑꯩꯁꯨ ꯂꯩꯅꯤꯡꯕ ꯑꯩꯗꯣ ꯊꯤꯅ ꯑꯣꯏꯃꯟꯗꯒꯤ ꯑꯩꯁꯨ ꯑꯩꯒꯤꯗꯣ ꯕꯣꯟꯗꯤ ꯆꯥꯎꯕ
ꯑꯣ ꯑꯗꯨ ꯅꯟꯗꯤ ꯐꯖꯅ ꯅꯟꯁꯨ ꯐꯖꯅ ꯁꯑꯣꯣ ꯇꯒꯣꯏ ꯀꯦꯝ ꯃ
ꯅꯪ ꯀꯔꯤ ꯇꯧꯕꯔꯔꯒꯦ ꯑꯩꯒꯤ ꯄ꯭ꯔꯁꯅꯥ ꯇꯧꯕꯤꯌꯣ
ꯍꯦ ꯅꯕꯨ
ꯍ
ꯅꯪꯁꯦ ꯐꯣꯇꯣ ꯊꯥꯔꯛꯑꯣꯀꯣ ꯑꯩꯁꯨ ꯌꯦꯅꯤꯡꯅꯦꯕ
ꯍꯣꯏ ꯍꯣꯏ ꯌꯥꯝ ꯀꯤꯕ ꯈꯛꯇ ꯊꯥꯔꯛꯒꯦ ꯀ꯭ꯔꯀꯦꯠ ꯊꯕ ꯊꯔꯒꯦ ꯅꯪꯁꯨ ꯅꯪꯒꯤ ꯊꯥꯔꯛꯑꯣꯀꯣ
ꯇꯥꯔꯥꯛꯄꯤꯒꯦ